ꯍꯂꯅꯥ
ꯅꯪꯅꯪ ꯉꯥꯡꯒꯗꯕ ꯃꯤ ꯁꯤꯗꯤ ꯌꯦꯉꯨ
ꯑꯩꯒꯤ ꯄꯩꯁꯥ ꯍꯟꯗꯛꯇꯤ ꯑꯩꯒꯤꯅꯤ ꯑꯩꯒꯤ ꯑꯣꯏꯗꯣꯏꯅꯦ ꯔꯝꯖꯦ
ꯄꯩꯁꯥ ꯈꯩ ꯈꯔ ꯌꯦꯟꯅꯁꯤꯀꯣ
ꯆꯥꯛꯁꯦ ꯑꯃꯛ ꯃꯣꯏꯗꯥ ꯍꯣꯏ ꯆꯣꯏꯕ ꯏꯗꯤ ꯂꯥꯏ ꯄꯥꯎ ꯑ ꯂꯥꯏ ꯄꯥꯎ ꯖꯤꯔꯣ ꯇ ꯄꯥꯕꯗ ꯌꯥꯗ ꯏꯪꯂꯤꯁ ꯉꯥꯡꯕ ꯌꯥꯗꯦ ꯏꯟꯖꯥꯡ ꯑꯣꯏꯅ ꯁꯦꯝꯃꯒꯦ ꯑꯗꯨꯗꯤ
ꯑꯦ ꯑꯗꯤꯁꯤꯒꯤ ꯀꯩꯅꯣꯝꯃ ꯑꯩꯈꯣꯏꯅ ꯀꯩꯅꯣꯝꯗ ꯉꯥꯡꯉꯒ ꯚꯣꯏꯁ ꯊꯥꯗꯣꯛ ꯀꯩꯅꯣ ꯈꯣꯟ ꯊꯥꯗꯣꯛꯄ ꯌꯥꯗ꯭ꯔꯣ
ꯌꯥꯔꯟꯅ ꯈꯪꯗꯦ
ꯌꯥꯅꯤ ꯃꯤꯅꯤꯠ ꯇꯔꯥ ꯁꯨꯅꯕ ꯉꯥꯡꯉꯕ
ꯍꯣꯏ
ꯅ ꯅꯪꯅꯦ
ꯎꯝ
ꯀꯩꯅꯣ ꯃꯃꯥꯒꯤ ꯀꯩꯅꯣ ꯀꯩꯅꯣꯗꯨꯗ ꯉꯥꯡꯉꯨꯅꯦ
ꯃꯥꯒꯤꯇꯥꯔ
ꯉꯍꯥꯡꯪꯨꯀꯣ
ꯃꯥꯡꯥꯡꯗ ꯃꯥꯡꯥꯡꯗ
ꯅꯠꯇꯦ ꯃꯃꯥꯡꯒꯤꯁꯤꯗꯪ ꯀꯩꯅꯣ ꯇꯧꯔꯦ ꯑꯗꯨꯒ ꯀꯩꯅꯣ ꯊꯝꯃꯣ ꯍꯥꯏꯕ ꯋꯥ ꯋꯥ ꯉꯥꯡꯉꯒ
ꯑ
ꯑꯗꯣ ꯑꯩꯁꯨ ꯁꯤꯖꯤꯟꯅꯕ ꯌꯥꯏꯗꯅ ꯅꯪꯁꯨ ꯁꯤꯖꯤꯟꯅꯕ ꯌꯥꯏ
ꯌꯥꯏ ꯌꯥꯏ ꯁꯤꯖꯤꯟꯅꯕ ꯌꯥꯏ ꯑꯗꯨꯗꯤ ꯇꯧꯕ ꯇꯥꯔꯦ ꯑꯦꯁꯤ ꯑꯝꯕ ꯇꯂꯦꯕ
ꯎꯝ ꯎꯝ
ꯎꯝ ꯎꯝ
ꯅꯝꯁꯤꯜꯍꯧ ꯍꯥꯏꯕꯅꯤꯅꯦ ꯋꯥ ꯉꯥꯡꯕꯗꯣ
ꯎꯝ ꯃꯔ
ꯑ
ꯍꯥꯏ
ꯑ ꯅꯨꯄꯥ ꯋꯥ ꯁꯥꯟꯅꯕꯁꯤ ꯇꯜꯂꯤꯅꯦ ꯃꯣꯏ ꯀ ꯃꯣꯏꯒꯤ ꯒ꯭ꯔꯨꯞꯁꯦ ꯒ꯭ꯔꯨꯞꯁꯦ ꯆꯪꯉ ꯌꯥꯕ꯭ꯔꯣ
ꯃꯣꯏ ꯍꯣꯏ ꯆꯪ ꯌꯥꯏꯌꯦ ꯑꯗꯣ ꯅꯪ ꯒ꯭ꯔꯨꯞꯇꯨꯗꯒꯤ ꯃꯤ ꯑꯃ ꯈꯜꯂꯒ ꯇꯧꯔꯁꯨ ꯌꯥꯏꯑꯕ ꯃꯣꯏꯅ ꯐ꯭ꯔꯤ ꯑꯣꯏꯕꯁꯤꯡꯗꯣ ꯐ꯭ꯔꯤ ꯑꯣꯏꯔꯦ ꯍꯥꯏꯕ ꯅꯝꯕꯔꯁꯤꯡꯗꯣ ꯑꯗꯨꯗ ꯇꯧꯁꯟ ꯌꯥꯏꯑꯕ ꯑꯗꯣ ꯍꯧꯖꯤꯛꯀꯤꯗꯤ ꯅꯪ ꯊꯣꯛꯄ ꯌꯥꯈꯤꯔꯣꯏꯕ ꯑꯩꯒ ꯑꯩꯒ ꯋꯥꯔꯤ ꯁꯥꯅꯕꯅ ꯅꯪ ꯊꯣꯛꯄ ꯌꯥꯔꯣ
ꯈꯟꯅꯕ ꯍꯧꯖꯔꯪꯗꯦ
ꯑꯩꯔꯤ ꯃꯤꯅꯤꯠ ꯅꯤꯄꯥꯜꯃꯨꯛꯁꯦ ꯅꯪ ꯊꯣꯛꯄ ꯌꯥꯒꯔꯣꯏ ꯊꯣꯛꯀꯦꯁꯨꯅꯦ ꯑꯩꯒꯤ ꯄꯨꯡꯁꯦ ꯂꯣꯏꯅ ꯊꯣꯛꯀꯗꯕ
ꯑꯗꯣ ꯒꯨꯞꯗ ꯆꯪꯉ ꯍꯥꯅ ꯅꯠꯇ꯭ꯔꯣ
ꯌꯥꯏꯔꯦ ꯌꯥꯏꯔꯦ ꯅꯪ ꯒꯦꯝ ꯁꯥꯟꯅꯒꯦꯁꯨ ꯌꯥꯏ ꯑꯃ ꯇꯧꯒꯦꯁꯨꯏ
ꯎꯝ
ꯑꯃꯗꯤ ꯑꯁꯤꯒꯤꯗ ꯑꯁꯤꯒꯤꯗ
ꯍꯧꯔꯣ ꯍꯥꯏꯔꯛꯑꯦ
ꯎ
ꯈ ꯄꯥꯃꯤ ꯇ ꯌꯥꯔꯤꯅ ꯁꯨ ꯀ
ꯋꯥ ꯉꯥꯡꯉ ꯋꯥ ꯉꯥꯡꯗꯕ ꯌꯥꯔꯣꯏ
ꯅꯪ ꯒ꯭ꯔꯨꯞ ꯑꯁꯤ ꯅꯪ꯭ꯔꯨꯞ ꯑꯁꯤꯒꯤ ꯒ꯭ꯔꯨꯞꯦ ꯅꯪ ꯌꯥꯎꯕ꯭ꯔꯥ
ꯌꯥꯎꯋꯦ ꯅꯪꯗꯤꯀ ꯅꯥꯟ ꯅ ꯄꯅ
ꯍꯒ
ꯑꯗꯨꯅꯦ ꯑꯩꯗꯤ ꯍꯥꯄꯛꯇꯦꯕ ꯑꯗꯨꯒꯤ ꯑꯩꯗꯤ ꯅꯉꯣꯟ ꯉꯁꯥꯏ ꯏꯁꯥꯅ ꯑꯗꯨꯝ ꯍꯥꯞꯆꯤꯟꯖꯕꯅꯦ ꯅꯪꯉꯣꯟꯗ ꯑꯁ
ꯀꯄꯤꯅꯥ ꯐꯔꯃꯩ
ꯀꯅꯥꯅꯣꯝꯅ ꯍꯥꯞꯐꯧꯕꯅꯦ ꯅꯪꯗꯤ
ꯎꯝ
ꯅꯪꯗꯤ ꯅꯨꯄꯤ ꯑꯃꯅ ꯍꯥꯞꯐꯥꯎꯕ ꯉꯝꯗꯧ ꯑꯩꯗꯤ ꯍꯥꯞꯄꯛꯇꯦ ꯑꯩꯗꯤ ꯑꯩ ꯏꯁꯥ ꯑꯗꯨ ꯍꯥꯞꯆꯟꯕꯅꯤ
ꯃꯣꯏ ꯐꯣꯟ ꯃꯁꯛ ꯐꯖꯩꯌꯦꯅ ꯀꯣꯜꯧ ꯐꯣꯟ ꯇꯧꯔꯛꯅꯕ ꯐꯣꯊꯣꯛꯄꯁꯨ ꯍꯥꯝ ꯆꯪꯈꯤ ꯑꯣ ꯃꯨꯟꯅꯗꯨꯖꯂ
ꯎꯝ
ꯑꯃꯅ ꯑꯗꯨ ꯑꯩ ꯇꯜꯂꯦ
ꯍ ꯑꯗꯨꯅꯤꯍꯌꯦ
ꯑꯩ ꯉꯁꯥꯏꯒꯤ ꯚꯣꯏꯁ ꯇꯥꯔꯗꯤ ꯇꯥꯔꯦ ꯇꯣꯏꯁꯤꯗꯤ ꯀꯩꯅꯣ ꯂꯩꯗꯕ ꯂꯤꯗꯅ
ꯑꯗꯨꯗ ꯃꯤ ꯑꯃꯅꯒꯩ ꯅꯪ ꯑꯩꯉꯣꯟꯗ ꯐꯣꯟ ꯇꯧꯔꯛꯄ ꯌꯥꯏꯒ ꯍꯥꯏꯍꯧꯔꯤꯗꯣ ꯃꯤ ꯃꯤꯇꯣꯞꯀꯤ ꯃꯔꯣꯟꯜꯗ
ꯎꯝ
ꯑꯗꯨꯗꯣ ꯑꯗꯨꯗꯣ ꯅꯣꯏ ꯅꯣꯏꯗꯤ ꯇꯧꯦ ꯍꯥꯏꯕ ꯑꯩꯗꯤ ꯇꯜꯂꯦꯕ ꯑꯩꯗꯤ ꯏꯃꯥꯟꯅꯕꯤꯁꯤꯡꯒ ꯇꯧꯅꯦꯕ ꯏꯃꯥꯟꯅꯕꯤꯁꯤꯡ ꯍꯥꯞꯆꯜꯂꯒ ꯍꯥꯞꯆꯜꯂꯒ ꯑꯩꯗꯤ ꯍꯟꯗꯛ ꯊꯥꯁꯤꯒꯤꯅꯦ ꯇꯥꯡ ꯀꯨꯟꯊ꯭ꯔꯥꯗꯣ ꯑꯗꯨꯐꯧꯇꯅꯦ ꯅꯪ ꯇꯥꯟꯕ ꯌꯥꯕ ꯇꯥꯜꯍꯧ ꯌꯥ
ꯀꯌꯥꯕ ꯍꯪꯉꯦ ꯍꯥꯏꯒꯦ
ꯈꯪꯗꯦ ꯑꯗꯨꯝꯕꯗꯣ ꯋꯥꯔꯤ ꯁꯥꯕ ꯌꯥꯕ꯭ꯔꯣ ꯈꯪꯗꯦ ꯁꯤꯗ
ꯌꯥꯏꯦ
ꯎꯁ ꯎ ꯑꯗꯨ ꯃꯤꯡꯁꯨ ꯄꯟ ꯌꯥꯗ꯭ꯌꯦ
ꯑꯩꯈꯣꯏ ꯏꯁꯥꯒꯤꯔꯥ
ꯍꯣꯏ ꯑꯩꯒꯤꯁꯨ ꯌꯥꯗꯦ ꯑꯩꯒꯤꯁꯨ ꯄꯜꯂꯛꯄ ꯌꯥꯗꯦ
ꯀꯔꯛꯥ
ꯍꯣꯏ ꯍꯣꯏ ꯄꯟꯕ ꯌꯥꯗꯦ
ꯀꯩꯕ
ꯍꯣꯏ ꯃꯤ ꯄꯟꯕ ꯌꯥꯗꯦꯕ
ꯑ
ꯑꯩ ꯁꯤ ꯂꯣꯏꯔꯒ ꯑꯩꯒꯤꯗꯤ ꯁꯨꯔꯅꯤ ꯑꯗꯨꯅ ꯉꯥꯏ ꯀꯣꯟ
ꯑꯗꯨꯅ ꯀꯌꯥ ꯆꯪꯉꯛꯀꯦ ꯈꯪꯗꯣꯏꯅꯣꯕ
ꯈꯪꯒꯦ ꯑꯩ ꯏꯃꯥꯟꯅꯕꯤꯗꯣ ꯀꯨꯏꯗꯤ ꯀꯨꯏꯗ꯭ꯔꯤꯕꯅꯦ ꯑꯗꯣ ꯃꯥꯗꯣ ꯑꯅꯤ ꯂꯤꯁꯤꯡ ꯑꯅꯤ ꯑꯗꯨꯃꯥꯏꯅ ꯌꯧꯕ ꯂꯩꯔ ꯑꯗꯣ ꯐꯣꯟꯗꯒ ꯇꯔꯨꯛ ꯌꯧꯅꯩ ꯑꯗꯨꯗꯤ ꯃꯤ
ꯑꯗꯨꯒ ꯀꯥꯏꯗ ꯆꯪꯉꯛꯇꯣꯏꯕ
ꯅꯪꯒꯤ ꯀꯩꯅꯣ ꯍꯥꯞꯇꯣꯏꯅꯦ ꯕꯦꯡ ꯑꯦꯀꯥꯎꯟ ꯅꯠꯇ꯭ꯔꯒꯅ ꯄꯦꯇꯤ ꯑꯦꯝꯗꯣ ꯍꯥꯞꯇꯣꯏꯅꯦ ꯄꯦ ꯇꯤ ꯑꯦꯝꯗꯁꯨ ꯆ ꯀ ꯑꯗꯨꯝ
ꯑꯁ ꯑꯃꯨꯛ ꯆꯤꯡꯊꯣꯛꯈ꯭ꯔꯗꯤ ꯃꯣꯏꯅ ꯑꯃꯨꯛ ꯐꯔꯛ ꯇꯥꯅ
ꯁꯈꯥꯡꯗꯤ ꯃꯨ ꯆꯤꯡꯊꯣꯛꯄ ꯌꯥꯕ꯭ꯔꯥ ꯌꯥꯗꯕ꯭ꯔꯥ ꯒ꯭ꯌꯥꯟ ꯑꯃ ꯇꯥꯗꯦ ꯈꯪꯗꯦ ꯌꯥꯕ ꯌꯥꯗꯕ ꯈꯪꯦ
ꯀꯩꯅꯣꯒꯤ ꯅ ꯅꯃꯥꯟꯅꯕꯤꯗꯨꯒꯤ ꯆꯪꯉꯛ ꯆꯪꯉꯛꯑꯦ ꯍꯥꯏꯗꯣ
ꯎꯝ
ꯀꯩꯅꯣ ꯇꯧꯕ꯭ꯔꯣ
ꯍ ꯉꯥꯎꯅ ꯃꯨ ꯊꯥꯎꯗ
ꯅꯪꯉ ꯅꯪ ꯆꯪꯉꯦ ꯍꯥꯏ ꯑꯗꯨꯗꯤ
ꯑꯗꯨ ꯈꯪꯗꯦ ꯂꯧꯊꯣꯛꯄ ꯌꯥꯔꯕ꯭ꯔꯣ ꯂꯧꯊꯣꯛꯄ ꯌꯥꯕꯤꯔ ꯌꯥꯗꯕꯤꯗ
ꯃꯣꯏꯅ ꯃꯣꯏꯅ ꯁꯥꯟꯅꯍꯜꯂꯒ ꯃꯣꯏꯅ ꯃꯍꯍꯣꯡꯖꯥꯛꯒꯩꯩꯅ ꯁꯥꯟꯅꯍꯜꯂꯒ ꯅꯩꯕ ꯑꯣꯏꯔꯝꯗꯅꯅꯦ
ꯍꯥꯝ ꯀꯩꯕ
ꯑꯍꯣꯡꯆꯥꯥꯈꯩꯅ ꯁꯥꯟꯅꯔꯒ ꯑꯩꯈꯣꯏꯗ ꯑꯣꯏꯅ ꯁꯥꯟꯅꯍꯜꯂꯒ ꯃꯣꯏꯅ ꯐꯪꯕ ꯑꯣꯏꯔꯝꯗꯅꯅꯦ
ꯍꯥꯎꯔ
ꯑꯗꯨꯅ
ꯑꯩꯗꯤ ꯁꯤ ꯅꯠꯇꯕ ꯑꯃ ꯇꯧꯅꯤꯌꯦ ꯅꯪ ꯅꯍꯥꯟꯗꯒꯤ ꯃꯤꯔꯦꯝ ꯑꯣꯏ ꯑꯣ ꯇꯧꯕꯗꯤ ꯌꯥꯕꯅꯤ
ꯀꯩ ꯍꯧꯗꯕ
ꯆꯥꯠꯁꯤ ꯄꯤꯗꯤꯗꯅꯦ
ꯎꯝ
ꯃꯣꯏꯒꯤ ꯁꯦꯝꯃꯟ ꯌꯥꯝꯅꯦꯕ ꯚꯤꯗꯤꯑꯣ ꯀꯩꯀꯥ ꯑꯗꯨꯒ ꯑꯣꯟꯂꯥꯏꯟꯗ ꯊꯥꯒꯠꯂꯅꯤꯕ
ꯑꯗꯨꯗꯣ ꯇꯧꯁꯤꯔꯛꯑꯣ
ꯍꯧ ꯇꯧꯒꯦꯗꯣ
ꯑꯁ ꯑꯩꯁꯦ ꯐꯣꯟꯁꯦ ꯑꯥꯏ ꯐꯣꯟ ꯑꯗꯨꯝ ꯄꯥꯏꯔꯗꯤ ꯑꯩ ꯀꯩꯅꯣꯁꯦ ꯁꯦꯝꯃꯒ ꯑꯩ ꯊꯥꯒꯠꯂꯒꯦ ꯊꯥꯒ ꯑꯗꯨꯝ ꯈꯜꯂ ꯂꯩꯔꯝꯅꯦꯕ
ꯑꯩ ꯑꯗꯨ ꯑꯗꯨꯒꯨꯝꯕ ꯂꯩꯅꯕꯅꯦ ꯑꯩꯅ ꯑꯁ ꯑꯩꯗꯤ ꯄꯩꯁꯥ ꯇꯨꯡꯁꯤꯜꯂꯅꯤ ꯅꯪꯗꯤ ꯂꯩꯍꯧꯔꯣ ꯅꯪꯗꯤ ꯃꯃꯥꯗꯩ ꯇꯛ ꯇꯛꯇꯅ ꯇꯧꯍꯔꯣ
ꯆꯛꯄꯤꯏ ꯃꯤ ꯑꯗꯨꯗꯤ
ꯇꯧ ꯇꯧ ꯏꯀꯥꯏ ꯈꯨꯝꯗꯕ ꯖꯥꯠꯁꯤꯗꯤ ꯑꯗꯨꯃꯥꯏꯅ ꯇ ꯇꯧ
ꯃꯊꯪ ꯆꯍꯤꯗ
ꯏꯀꯥꯏꯕꯨ ꯐꯪꯗꯦ ꯉꯝꯕ ꯉꯝꯃꯤꯅꯦ ꯍꯥꯏꯕꯕꯨ ꯉꯝꯃꯤꯅꯦ
ꯂꯩꯕꯒꯤ ꯃꯊꯪꯁꯤ
ꯃꯃꯥꯏ ꯃꯇꯦꯡ ꯄꯥꯡꯈꯤꯗꯤ ꯍꯥꯏꯗꯨꯗꯅ ꯌꯥꯝ ꯉꯝꯃꯦ ꯏꯀꯥꯏꯣ ꯈꯪꯗꯦꯅꯦ ꯅꯪꯗꯤ
ꯇꯕꯤ ꯆꯛꯄꯖꯔꯨꯕ ꯑꯣꯏꯔꯛꯑꯣꯏꯕꯣ ꯃꯇꯝ ꯌꯥꯡꯊꯣꯔꯦ ꯃꯇꯝ ꯌꯎꯖ ꯑꯃ ꯑꯅꯤ ꯑꯍꯨꯝ ꯃꯔꯤ ꯃꯉꯥ ꯇꯔꯨꯛ ꯐꯔꯦ
ꯈ ꯈꯉꯥꯏ ꯈꯔ ꯈꯉꯥꯏ ꯑꯁ ꯈꯪꯍꯧꯗꯕꯅꯦ ꯃꯤꯅꯤꯠ ꯇꯔꯥꯒꯗꯤ ꯒ꯭ꯌꯥꯟ ꯇꯥꯔꯛ
ꯁꯤ ꯀꯅꯥ ꯀꯅꯥ ꯐꯪꯉꯦ ꯍꯥꯏꯒꯦ
ꯑꯗꯨ ꯌꯥꯏ ꯃꯤ ꯃꯌꯥꯝꯗꯣ ꯂꯣꯏ ꯐꯪꯕꯩ ꯅꯠꯇ꯭ꯔꯣ ꯇꯧꯔꯤꯗꯣ ꯏꯁꯀ꯭ꯔꯤꯟ ꯁꯣꯠ ꯊꯔ ꯎꯗꯏꯅꯦ ꯇꯔꯨꯛ ꯐꯪꯕꯩꯒ ꯂꯤꯁꯤꯡ ꯇꯔꯨꯛ ꯆꯪꯉꯛꯄꯩꯒ ꯕꯦꯡ ꯑꯦꯀꯥꯎꯟꯗꯗꯥꯔꯦꯛ ꯆꯪꯉꯔꯒꯦ ꯏꯗꯣ ꯅꯪꯒꯤ ꯄꯦꯇꯤ ꯑꯦꯝꯗꯣ ꯍꯥꯞꯄꯗꯤ ꯌꯥꯔꯦ ꯑꯩꯒꯤꯗꯤ ꯄꯦꯇꯤ ꯑꯦꯝꯗꯣ ꯂꯩꯇ꯭ꯔꯤꯕ
ꯃꯣꯏꯒꯤ ꯑꯩꯈꯣꯏꯒꯤ ꯄꯩꯁꯥ ꯆꯪ ꯑꯩꯈꯣꯏ ꯀꯩꯅꯣ ꯆꯪꯐꯝꯗꯣ ꯌꯥꯗꯦꯅ ꯊꯥꯔꯛꯏꯁ
ꯀꯥꯏꯗ
ꯃꯥꯣꯏ ꯁꯤꯒꯤ ꯀꯩꯅꯣꯗ
ꯃꯜꯒ꯭ꯔꯨꯨꯞꯇ
ꯎꯝ
ꯑꯣ ꯑꯩ ꯁꯤ ꯁꯤꯇꯪ ꯅꯪꯒꯤꯁꯦ ꯉꯁꯤꯒꯤꯁꯦ ꯁꯤꯁꯦ ꯂꯣꯏꯔꯒꯅꯦ ꯑꯩ ꯌꯦꯡꯗꯣꯏ ꯍꯌꯦꯡ ꯑꯗꯨꯒ ꯀꯔꯤꯒꯨꯝꯕ ꯌꯥꯔꯕ ꯑꯗꯨ ꯑꯣꯏꯇꯥꯔꯗꯤ ꯃꯈꯥ ꯆꯠꯊꯔꯅꯤ ꯉꯔꯝꯕ ꯌꯥꯗ꯭ꯔꯕ ꯁꯣꯃꯤꯗꯤ ꯃꯤ ꯐꯪꯉꯦ ꯍꯥꯏꯁꯤꯗꯤ
ꯀꯥꯏ ꯐꯪꯉꯔ
ꯑꯦ ꯆꯨꯝꯃꯤ ꯐꯪꯉꯦꯅ ꯍꯥꯏꯅꯤꯁꯤꯕꯨ ꯒ꯭ꯔꯨꯞꯇ
ꯃꯣꯏꯁꯦ ꯍꯥꯟꯅꯒꯤ ꯆꯥꯅꯕꯗꯣ ꯍꯥꯟꯅꯒꯤ ꯆꯥꯕꯗꯣ ꯑꯃꯨꯛ ꯊꯥꯒꯠꯂꯛꯄ ꯑꯣꯏꯔꯝꯗ꯭ꯔꯅꯦ
ꯀꯩꯕ
ꯃꯣꯏꯅ ꯍꯥꯟꯅ ꯆꯥꯕꯒꯤ ꯊꯝꯕꯗꯣ ꯊꯥꯒꯠꯄꯔꯝ
ꯀꯔꯤ ꯆꯥꯕꯒꯦ ꯊꯝꯕ
ꯑꯁꯤ ꯊꯥꯒꯠꯂꯛꯏꯕ ꯃꯤꯁꯦ
ꯑꯥ
ꯃꯥꯅ ꯁꯥꯟꯅꯕ ꯑꯣꯏꯔꯅ ꯂꯩꯔꯝꯃꯗꯤ
ꯀꯩꯅ ꯁꯅꯕꯖꯦ ꯈꯪꯗꯦ ꯅꯪ ꯉꯁꯥꯏ ꯑꯩꯅ ꯀꯣꯜ ꯀꯛꯈ꯭ꯔ ꯃꯇꯨꯡꯗ ꯋꯥꯟ ꯇꯥꯛꯁ ꯀꯝꯄ꯭ꯂꯤꯇꯦꯠ ꯍꯥꯏꯕ꯭ꯔꯥ
ꯈꯪꯗꯦ
ꯑꯩꯦ ꯑ ꯂꯒ
ꯑꯦꯇ ꯎ ꯂꯥꯎꯅꯦ ꯀ ꯀꯒꯦ